ꯑ
ꯍꯜꯂꯣ
ꯑ ꯇꯥꯏꯀꯣ
ꯑꯣ ꯇꯥꯏꯌꯦ ꯇꯥꯏ
ꯎꯝ ꯍꯣꯏ ꯇꯥꯏ ꯇꯥꯏ ꯆꯥꯛꯇꯤ ꯆꯔꯕꯣ
ꯑꯩꯒꯤ ꯏꯁꯄꯤꯀꯔꯗꯣ ꯈꯔ ꯅꯨꯡꯉꯥꯏꯇꯕ ꯑꯗꯨꯒꯤ ꯇꯥꯔꯝꯃꯣꯏꯗ꯭ꯔꯅ ꯈꯟꯕ
ꯑ ꯇꯥꯏꯗ ꯇꯥꯏꯗ ꯆꯥꯛ
ꯀꯩꯗꯧꯔꯤꯒꯦ ꯍꯧꯖꯤꯛꯇꯤ ꯁꯥꯠꯇꯣꯛꯑꯦ ꯅꯣꯏꯗꯤ
ꯑꯩꯁꯨ ꯍꯧꯖꯤꯛ ꯍꯧꯖꯤꯛꯅ ꯆꯥꯕ ꯂꯣꯏꯔꯦ ꯀꯔꯤ ꯏꯟꯁꯥꯡ ꯆꯥꯅꯣ
ꯀꯔꯤ ꯃꯊꯦꯜ ꯇꯧꯒꯦ
ꯅꯪ ꯀ ꯑꯍꯣꯏ ꯇꯥꯏ ꯅꯪ ꯇꯥꯗ꯭ꯔꯣ
ꯇꯥꯏ ꯇꯥꯏ ꯑꯩꯗꯤ ꯃꯣꯇꯣꯔꯗꯣ ꯑꯗꯨꯗꯣ ꯎꯇꯤ ꯑꯣꯏꯅ ꯆꯥꯔꯦ ꯅꯪꯗꯤ
ꯑꯣ ꯍꯧꯕꯅꯤꯅꯦ ꯑꯗꯨꯗꯤ
ꯍꯣꯏ ꯍꯥꯎꯋꯦ ꯍꯥꯎ ꯃꯥꯟꯗꯅ
ꯃꯥꯜꯂꯦ ꯃꯥꯜ
ꯅꯪꯗꯤ ꯀꯩ ꯃꯇꯦꯟ ꯆꯥꯒꯦ
ꯑꯩꯗꯤ ꯀ ꯕꯦꯝꯕꯨꯁꯁꯨ ꯆꯥꯏ ꯉꯁꯤꯗꯤ
ꯑꯣ ꯕꯦꯝꯕꯨ ꯁꯨꯠꯇꯤ ꯍꯥꯎꯕꯅꯦ ꯑꯩꯈꯣꯏꯗꯤ ꯑꯗꯨꯒꯨꯝꯕꯁꯨ ꯆꯥꯕ ꯐꯪꯗ꯭ꯔꯦ ꯇꯝꯄꯥꯛꯇ ꯂꯩꯕꯅꯤꯅꯀꯣ ꯌꯣꯜꯂꯒ ꯂꯥꯏꯕꯁꯤꯡꯅ ꯏꯄꯥꯠ ꯄꯠꯇꯕ ꯉꯥꯛꯇ ꯐ꯭ꯔꯦꯁ ꯑꯣꯏꯕ ꯌꯣꯟꯗꯦ
ꯑꯗꯣ ꯅꯪꯁꯦ ꯑꯁ ꯐꯥꯝꯗꯨꯅ ꯂꯩꯌꯦ ꯍꯧꯖꯤꯛꯇꯤ ꯆꯥꯛ ꯆꯕ ꯂꯣꯏꯔꯒ
ꯑꯣ ꯕꯣꯜ ꯌꯦꯡꯒꯗꯔꯣ
ꯌꯦꯡꯒꯅꯤ ꯅꯪꯗꯤ
ꯉꯁꯤꯗꯤ ꯌꯦꯡꯊꯣꯛꯀꯦ
ꯎꯝ
ꯑꯩꯗꯤ ꯄꯥꯛ ꯌꯦꯡꯗꯦꯗ ꯑꯩꯈꯣꯏꯗꯤ ꯑꯁ ꯇꯨꯝꯅꯤꯡꯗꯅꯀꯣ
ꯎꯝ
ꯎꯝ ꯃꯁꯥ ꯐꯠꯇꯕꯅꯤꯅ ꯑꯍꯤꯡꯗ ꯇꯨꯝꯗꯅ ꯑꯃꯨꯛ ꯃꯤꯠ ꯄꯥꯡꯕꯤꯔꯗꯤ ꯀꯣꯛ ꯉꯥꯎꯕ ꯀꯣ
ꯎꯝ ꯑꯗꯨ ꯅꯪꯁꯦ ꯑꯥꯔꯖꯦꯟꯇꯤꯅꯥꯒꯤ ꯐꯦꯟꯔꯕ
ꯑꯩꯗꯤ ꯑꯥꯔꯖꯦꯟꯇꯤꯅꯥꯁꯨ ꯇꯧꯗꯦ ꯀꯩꯁꯨ ꯇꯧꯗꯦ ꯉꯔꯥꯡ ꯁꯤꯈ꯭ꯔꯦ ꯑꯩꯗꯤ
ꯍꯥꯍꯥ ꯄꯣꯔꯇꯨꯒꯜ ꯀꯣ
ꯉꯁꯤꯗꯤ ꯉꯁꯤꯗꯤ ꯉꯥꯝ ꯉꯝꯕꯗꯨ ꯉꯥꯝ ꯉꯝꯕꯗꯣ ꯑꯩꯅ ꯁꯞꯄꯣꯔꯠ ꯇꯧꯕꯒꯤꯅꯦꯅ ꯈꯜꯂꯒꯦ
ꯑꯍꯝ ꯑꯗꯨꯅꯤ ꯑꯗꯨꯅꯤ ꯑꯩꯅ ꯇꯜꯂꯤꯁꯦ ꯅꯪꯒꯤ ꯉꯔꯥꯡꯒꯤꯗꯣ ꯄꯣꯔꯇꯨꯒꯜ ꯅꯦꯕꯀꯣ
ꯍꯣꯏ
ꯍꯥꯏꯗꯤ ꯅꯪ ꯁꯞꯄꯣꯔꯠ ꯇꯧꯕ ꯄꯣꯔꯇꯨꯒꯥꯜꯅꯦꯕꯀꯣ
ꯑꯣ ꯃꯥꯅꯦ
ꯑꯩꯒꯤ ꯐ꯭ꯔꯦꯟꯁꯨ ꯂꯣꯏ ꯑꯩꯒꯤ ꯐ꯭ꯔꯦꯟ ꯁꯔꯀꯜ ꯁꯔꯀꯜꯗ ꯂꯩꯕꯀꯣ
ꯍꯣꯏ
ꯑꯥ ꯂꯣꯏꯅ ꯃꯤ ꯌꯥꯝꯕꯗꯤ ꯄꯣꯔꯇꯨꯒꯥꯜꯕꯨ ꯁꯞꯄꯣꯔꯠ ꯇꯧꯕ
ꯑꯗꯨꯅꯦ
ꯑꯗꯨꯅ ꯃꯈꯣꯏꯗꯣ ꯂꯝꯖꯤꯟ ꯂꯝꯍꯦꯟꯈ꯭ꯔꯦꯕ
ꯑꯗꯨ ꯈꯪꯗꯦꯗ ꯉꯁꯤꯁꯨ ꯑꯥ ꯑꯔꯖꯦꯟꯇꯤꯅꯥ ꯒꯥ ꯄꯣꯔꯇꯨꯒꯜ ꯁꯤ ꯈ꯭ꯋꯥꯏꯗꯒꯤ ꯌꯥꯝꯃꯦꯀꯣ ꯃꯣꯏꯒꯤ ꯐꯦꯟꯁ ꯌꯥꯝ ꯌꯥꯝꯃꯦ ꯍꯥꯏꯕ ꯈ꯭ꯋꯥꯏꯗꯒꯤ ꯌꯥꯝꯕꯁꯦ ꯃꯣꯏꯒꯤ ꯀꯩꯅꯣ ꯐ꯭ꯔꯥꯟꯁ ꯑꯥ ꯁ꯭ꯄꯦꯟꯒꯨꯝꯕꯗꯒꯤ ꯍꯦꯟꯅ ꯌꯥꯝꯃꯦ ꯍꯥꯏꯕ ꯃꯣꯏꯒꯤ ꯐꯦꯟꯁꯤꯀꯣ ꯃꯣꯏꯅꯤꯒꯤ ꯐꯦꯟꯁ
ꯎꯝ
ꯑꯗꯨꯅꯦ ꯈꯪꯗꯦ ꯑꯥꯔꯖꯦꯟꯇꯤꯅꯥꯕꯨꯗꯤ ꯑꯗꯨꯝ ꯊꯥꯖꯔꯒ ꯂꯩꯌꯦ ꯑꯩꯒꯤ ꯋꯥꯈꯜꯗꯗꯤ ꯀꯣ ꯑꯗꯨꯕꯨ ꯉꯝꯕ ꯉꯝꯗꯕꯗꯤ ꯈꯪꯗ꯭ꯔꯦ ꯑꯗꯨꯝ ꯑꯥꯔꯖꯦꯟꯇꯤꯅꯥꯕꯨꯗꯤ ꯇꯧꯒꯅꯤ ꯍꯥꯏꯕꯒꯤ ꯋꯥꯈꯜꯗꯤ ꯁꯞꯄꯣꯔꯠ ꯇꯧꯒꯅꯤ ꯍꯥꯏꯕꯒꯤ ꯋꯥꯈꯜꯗꯤ ꯂꯩꯇꯦ ꯑꯗꯨꯕꯨ ꯑꯗꯨꯝ ꯀꯩ ꯍꯥꯏꯁꯤꯔꯥ ꯉꯝꯈꯤꯒꯗꯧ ꯃꯥꯜꯂꯦ ꯍꯥꯏꯕꯒꯤ ꯋꯥꯈꯜꯗ ꯂꯩꯌꯦꯕ
ꯅꯪ ꯐꯣ ꯕꯣꯜ ꯌꯦꯡꯗꯣꯏꯁꯦ ꯐꯣꯟꯗꯔ ꯅꯠꯇ꯭ꯔꯒ ꯇꯤꯕꯤꯗꯔꯥ
ꯍꯣꯏ ꯐꯣꯟꯗꯅꯦ ꯑꯩꯈꯣꯏꯗꯤ ꯇꯤꯚꯤ ꯂꯩꯇꯦ ꯇꯤꯚꯤ ꯂꯩꯕ ꯏꯃꯨꯡꯁꯤꯡꯁꯨ ꯂꯣꯏꯅ ꯔꯤꯆꯥꯥꯔ꯭ꯖ ꯇꯧꯅꯗꯕ ꯀꯣ
ꯑꯗꯨꯒꯤ ꯌꯨꯝꯗ ꯑꯗꯨꯝ ꯐꯣꯟꯗ ꯑꯗꯨꯝ ꯌꯦꯡꯑꯅꯤ
ꯑ ꯑꯗꯨꯒ ꯑꯗꯨꯒ ꯀꯣ
ꯍꯣꯏ
ꯑꯥ ꯅꯣꯏ ꯐꯣꯟꯗ ꯅꯣꯏ ꯐꯣꯟꯗ ꯌꯦꯡꯗꯣ ꯑꯦꯞꯁꯇ ꯑꯦꯞꯁꯇ ꯌꯦꯡꯕ꯭ꯔꯥ ꯅꯠꯇ꯭ꯔꯒ ꯌꯨꯇ꯭ꯌꯨꯕꯀꯤ ꯂꯥꯏꯞꯇꯔꯕ
ꯑꯣ ꯑꯩꯈꯣꯏꯒꯤꯗꯤ ꯀꯩꯅꯣꯗ ꯌꯦꯡꯕ ꯌꯦꯡꯕꯅꯦ ꯖꯤ ꯑꯦ ꯇꯦꯂꯤꯒ꯭ꯔꯥꯝꯗ꯭ꯔ ꯌꯦꯡꯕꯗꯣ ꯁꯃꯥꯏꯅ
ꯑꯣ
ꯑꯦꯞꯁ ꯑꯃ ꯂꯩꯕꯅꯦꯕꯀꯣ
ꯎꯝ ꯎꯝ ꯎꯝ ꯎꯝ
ꯑꯦꯞꯁ ꯑꯃ ꯂꯩꯌꯦ ꯖꯤ ꯐꯥꯏꯚ ꯇꯔꯥ꯫ ꯑꯃꯨꯛ ꯀꯥꯎꯈ꯭ꯔꯦ ꯑꯩꯒꯤ ꯑꯩ ꯑꯩ ꯅꯨꯄꯥꯒꯤ ꯐꯣꯟꯗꯨꯒ ꯌꯦꯡꯕꯀꯣ꯫
ꯎꯝ꯫
ꯑꯦꯞꯁ ꯑꯃ ꯂꯩꯕꯅꯦ ꯍꯣꯏ꯫
ꯑꯩ ꯑꯣ꯫
ꯏꯄꯤꯛ ꯏꯁꯄꯣꯔꯗ ꯌꯦꯡꯕꯀꯣ꯫
ꯎꯝ꯫ ꯎꯝ꯫
ꯏꯄꯤꯛ ꯏꯁꯄꯣꯔꯠꯇ ꯌꯦꯡꯕꯅꯦ ꯍꯥꯏꯌꯦ ꯑꯦꯞꯁꯀꯤ ꯃꯤꯃꯤꯡ ꯑꯣꯏ ꯃꯥꯜꯂꯦ ꯑꯗꯣ꯫
ꯑꯩꯁꯦ꯫ ꯀ꯭ꯔꯤꯐꯤ ꯇꯤꯚꯤ ꯍꯥꯏꯕ ꯅꯠꯇ꯭ꯔꯣ꯫
ꯏꯄꯤꯛꯁ ꯏꯄꯤꯛꯁ ꯏꯄꯤꯛꯁꯄꯣꯔꯠ ꯍꯥꯏꯅꯦ꯫
ꯑꯣ꯫ ꯑꯗꯨ ꯇꯣꯉꯥꯟ ꯇꯣꯉꯥꯟꯕ ꯃꯥꯂꯦ ꯑꯩꯒꯤ ꯐ꯭ꯔꯦꯟꯅ ꯑꯦꯞꯁ ꯊꯥꯔꯛꯄ꯫
ꯏꯄꯤꯛ ꯏꯁꯄꯣꯔꯗ ꯌꯦꯡꯉꯦ ꯌꯦꯡꯕꯅꯦ ꯑꯩꯈꯣꯏꯅ ꯌꯦꯡꯕꯗꯨꯗꯤ꯫
ꯎꯝ ꯑꯩꯁꯦ ꯉꯁꯤꯗꯤ ꯐꯣꯟ ꯐꯣꯟꯗ ꯂꯣꯏ
ꯃꯥꯂꯦ
ꯍꯣꯏ ꯍꯣꯏ ꯑꯗꯨ ꯑꯗꯨꯒꯤ ꯃꯥꯜꯂꯦ ꯍꯣꯏ
ꯑ ꯀꯩꯅꯣꯗꯁꯨ ꯌꯦꯡꯕ ꯌꯥꯕꯅꯦ ꯎꯝ ꯖꯤ ꯖꯤ ꯐꯥꯏꯚ ꯇꯤ ꯚꯤ ꯀꯣ꯫
ꯎꯝ꯫
ꯖꯤ ꯖꯤ ꯐꯥꯏꯚ ꯇꯤꯚꯤ ꯑꯦꯞꯁꯇ ꯁꯨ ꯌꯦꯡꯕ ꯌꯥꯕ ꯃꯥꯜꯂꯦ꯫
ꯎꯝ꯫
ꯇꯤꯚꯤ ꯂꯩꯔꯗꯤ ꯇꯤꯚꯤꯗ ꯌꯦꯡꯕꯗꯨꯅ ꯍꯦꯟꯅ ꯄꯦꯜꯂꯦꯗ ꯌꯦꯡꯕ꯫
ꯍꯣꯏ ꯍꯣꯏ ꯃꯥꯅꯤ꯫ ꯑꯗꯨ ꯑꯣꯏꯔꯁꯨ ꯍꯧꯖꯤꯛ ꯉꯁꯤꯗꯤ ꯑꯩ ꯏꯊꯟꯗ ꯑꯩ ꯏꯊꯟꯗꯅ ꯌꯦꯡꯉꯤ꯫ ꯌꯦꯡꯉꯤ ꯇꯧꯕ ꯐꯣꯟꯗ꯫
ꯑꯣ ꯑꯣ꯫ ꯑꯗꯨ ꯍꯥꯡꯎ ꯍꯥꯡꯒ ꯑꯦꯞꯁꯇ ꯑꯩꯈꯣꯏ ꯏꯊꯟꯗ ꯌꯦꯡꯕꯗꯨꯗꯤ ꯑꯗꯨꯝ ꯐꯣꯟꯗ ꯌꯦꯡꯕ ꯌꯥꯏ ꯍꯣꯏ꯫
ꯎꯝ ꯎꯝ ꯑꯩ ꯐꯣꯟꯗ ꯌꯦꯡꯗ꯭ꯔꯤꯑꯕ꯫ ꯉꯁꯤꯅ ꯐꯣꯟꯗ ꯑꯍꯥꯟꯕ ꯑꯣꯏꯅꯀꯣ
ꯑꯣ ꯑꯣ
ꯑꯗꯨ ꯑꯗꯨ ꯅꯍꯥꯡꯅꯤꯗ
ꯐꯣꯟꯗꯨꯗꯤ ꯐꯖꯗꯦ ꯍꯥꯏꯕꯗꯤ ꯅꯦꯠꯋꯥꯛ ꯅꯨꯡꯉꯥꯏꯇ꯭ꯔꯁꯦ ꯑꯃꯨꯛ ꯆꯠꯄꯀꯣ꯫
ꯍꯣꯏ ꯍꯣꯏ꯫
ꯅꯦꯋꯥꯛ ꯅꯨꯡꯉꯥꯏꯇ꯭ꯔꯗꯤ ꯑꯗꯨꯃꯥꯏꯅ ꯇꯧꯋꯦ꯫ ꯑꯗꯨꯒ ꯏꯁꯀꯣꯞꯁꯨ ꯏꯁꯀ꯭ꯔꯤꯟꯁꯨ ꯄꯤꯛꯄꯅꯤꯅ꯫ ꯍꯣꯏ ꯐꯖꯅ ꯌꯦꯡ ꯎꯗꯦꯕ꯫
ꯎꯝ꯫
ꯑꯗꯣ ꯅꯪꯗꯤ ꯀꯣꯂꯦꯖ ꯀꯥꯔꯤꯔꯥ ꯀꯩ ꯀꯩ ꯊꯕꯛ ꯁꯨꯔꯤꯒꯦ꯫
ꯀꯣꯂꯦꯖ ꯀꯣꯂꯦꯖ ꯀꯥꯕ ꯂꯣꯏꯔꯦꯗ꯫ ꯑꯗꯨꯝ ꯊꯕꯛ ꯇꯧꯗꯦ ꯖꯣꯕꯁꯨ ꯂꯩꯇꯦ ꯑꯗꯨꯝ ꯌꯨꯝꯗ ꯂꯩ ꯍꯧꯖꯤꯛꯀꯥꯟꯁꯨ
ꯑꯗꯨꯝ ꯌꯥꯏ ꯌꯥꯅꯕ ꯏꯁꯣꯔꯅ ꯃꯇꯝ ꯆꯥꯅ ꯑꯗꯨꯝ ꯄꯤꯔꯛꯀꯅꯤꯗ꯫
ꯎꯝ ꯅꯪꯗꯤ ꯌꯨꯝ ꯄꯥꯟꯈ꯭ꯔꯕꯣ꯫
ꯍꯣꯏ ꯑꯩꯗꯤ ꯌꯨꯝ ꯄꯥꯜꯂꯦ ꯏꯆꯥ ꯅꯨꯨꯄꯤ ꯑꯍꯨꯝ ꯂꯩꯔꯦ ꯑꯩꯗꯤ꯫
ꯑꯣ꯫
ꯎꯝ꯫
ꯑꯗꯣ ꯑꯍꯥꯟꯕꯅ ꯑ ꯎꯝ ꯀ꯭ꯂꯥꯁ ꯀꯌꯥꯒꯨꯝꯕ ꯇꯝꯕ꯭ꯔꯥ ꯑꯍꯥꯟꯕꯗꯣ꯫
ꯀ꯭ꯂꯥꯁ ꯀ꯭ꯂꯥꯁ ꯐꯣꯔ ꯇꯝꯃꯦ ꯑꯃꯗꯣ ꯋꯥꯔꯤ ꯑꯍꯟꯗꯣ
ꯑꯣ
ꯑꯃꯗꯨꯅ ꯀ꯭ꯂꯥꯁ ꯋꯥꯟ ꯑꯇꯣꯝꯕꯤꯁꯤꯗꯤ ꯆꯍꯤ ꯐꯥꯕꯗ ꯉꯥꯏꯔꯤꯗ
ꯑꯥ ꯑꯗꯨ ꯑꯣꯏꯔꯗꯤ ꯅꯣꯏꯒꯤ ꯅꯣꯏꯒꯤ ꯃꯦꯔꯤꯖꯁꯦ ꯑ ꯇꯦꯟ ꯌꯔꯁ ꯑꯕꯥꯎꯠ ꯑꯣꯏꯔꯝꯅꯤꯅꯦ
ꯍꯣꯏ ꯑꯩꯈꯣꯏ ꯗꯤꯁ ꯏꯌꯔꯅ ꯅꯥꯏꯟ ꯏꯌꯔ ꯁꯨꯔꯅꯤ ꯅꯥꯏꯟ ꯏꯌꯔꯁ ꯁꯨꯔꯅꯤ ꯗꯤꯁ ꯏꯌꯔꯅ ꯀꯣ
ꯑꯥ ꯑꯥ ꯐꯔꯦ ꯐꯔꯦ ꯅꯪ ꯊꯕꯛꯀꯨꯝꯕ ꯕꯤꯖꯤꯅꯦꯁꯀꯨꯝꯕ ꯇꯧꯕ꯭ꯔꯥ ꯅꯠꯇ꯭ꯔꯒ
ꯑꯩꯗꯤ ꯑ ꯀꯔꯤꯝ ꯇꯧꯗꯦꯗ ꯑꯩꯈꯣꯏ ꯅꯨꯄꯥꯅ ꯑꯗꯨꯝ ꯊꯕꯛ ꯀꯝꯄꯅꯤ ꯃꯆꯥꯗ ꯌꯥꯎꯔꯒ ꯑꯗꯨꯝ ꯊꯕꯛ ꯁꯨꯕꯀꯣ ꯑꯗꯨꯒ ꯑꯩꯗꯤ ꯑꯉꯥꯡ ꯁꯦꯅꯥꯔꯒ ꯑꯉꯥꯡꯁꯤꯡ ꯁ꯭ꯀꯨꯟ ꯀꯥꯟꯅꯕ ꯁꯦꯝꯕꯤꯕ ꯆꯥꯛ ꯏꯟꯁꯥꯡ ꯊꯣꯡꯕ ꯌꯨꯝ ꯁꯥꯡꯕꯗꯣ ꯑꯩꯒꯤ ꯊꯕꯛ ꯑꯣꯏꯔꯦ
ꯑꯥ ꯑꯥ ꯎꯝ ꯐꯪꯅꯦ ꯑꯗꯨꯗꯤ ꯅꯨꯄꯥ ꯅꯨꯄꯥꯅ ꯑꯗꯨꯝ ꯀꯩꯅꯣ ꯃꯦꯅꯦꯖ ꯇꯧꯔꯗꯤ
ꯍꯣꯏ ꯎꯄꯥꯏ ꯂꯩꯇ꯭ꯔꯦ ꯃꯥꯁꯨ ꯋꯥꯔꯁꯨ ꯑꯗꯨꯝ ꯁꯨꯔꯤꯕ ꯍꯥꯏꯕ ꯇꯥꯔꯦ ꯑꯗꯨꯝ ꯑꯈꯣꯏꯗꯤ ꯍꯧꯖꯤꯛ ꯍꯧꯖꯤꯛꯀꯤ ꯇꯥꯜꯂꯒ ꯆꯥꯕꯅꯦꯅ ꯃꯣꯏ ꯃꯥꯅ ꯁꯨꯗ꯭ꯔꯗꯤ ꯑꯗꯨꯝ ꯆꯥꯗ꯭ꯔꯦ ꯇꯥꯕꯔꯣ
ꯍꯣꯏ ꯍꯣꯏ ꯇꯥꯏꯑꯦ ꯇꯥꯏꯑꯦ ꯎꯝ
ꯅꯨꯄꯤ ꯑꯣꯏꯔꯗꯤ ꯑꯗꯨꯝ ꯀꯩꯅꯣ ꯍꯥꯎꯁ ꯋꯥꯏꯐ ꯇꯧꯔꯒ
ꯑꯗꯨ ꯅꯣꯏꯗꯤ ꯂꯧ ꯂꯤꯡꯕꯒꯨꯝꯕ ꯂꯣꯏꯁꯤꯜꯂꯕꯣ
ꯑꯝ ꯀꯩꯑꯕ
ꯂꯧ ꯂꯧꯗꯣ ꯂꯣꯏꯁꯤꯟꯅꯔꯕꯣ
ꯑꯥ ꯂꯧ ꯂꯧꯁꯦ ꯑꯩꯈꯣꯏꯗꯤ ꯇꯧꯗꯤ ꯇꯧꯗꯦ
ꯑꯣ ꯂꯧꯎꯗꯦ
ꯂꯧ ꯎꯗꯦ ꯍꯣꯏ ꯎꯡ ꯑꯝ ꯑ ꯄꯦꯗꯤꯐꯤꯜ ꯀꯣ
ꯍꯣꯏ ꯍꯣꯏ
ꯀꯩꯅꯣ ꯑ ꯑ ꯏꯁꯤꯡꯒꯤꯔꯣ
ꯍꯣꯏ ꯏꯁꯤꯡꯒꯤ ꯑꯣꯏꯔꯣ ꯆꯤꯡꯒꯤ ꯑꯣꯏꯔꯣ ꯑꯗꯨꯝꯑꯥ ꯁꯨꯕ꯭ꯔꯥ ꯍꯥꯏꯕ
ꯆꯤꯡꯒꯤꯗꯤ ꯈꯪꯗꯦ ꯑꯗꯣ ꯑ ꯏꯁꯤꯡꯒꯤꯗꯤ ꯀꯩꯅꯣꯅꯤ ꯍꯧ ꯍꯧꯔꯦ ꯍꯣꯏ ꯑꯩꯈꯣꯏ ꯑꯩꯈꯣꯏꯗꯤ ꯇꯧꯗꯦ
ꯉꯁꯤꯗꯤ ꯅꯣꯡ ꯈꯔ ꯐꯖꯅ ꯆꯨꯋꯦ ꯑꯩꯈꯣꯏꯗꯗꯤ ꯑꯁꯤꯗꯗꯤ ꯅꯣꯡ ꯆꯨꯗꯕꯅꯤꯅ ꯊꯥ ꯑꯥ ꯂꯧꯁꯨ ꯀꯌꯥ ꯁꯨ ꯅꯥꯗ꯭ꯔꯤꯕ
ꯑꯣ ꯑꯣ ꯑꯩꯈꯣꯏꯗꯗꯤ ꯑꯩꯈꯣꯏꯗꯗꯤ ꯆꯨꯗꯦ ꯑꯗꯨ ꯁꯅꯤꯁꯨ ꯑꯣꯏꯗꯕ ꯅꯣꯡꯁꯨ ꯆꯨꯗꯕ ꯑꯗꯨꯝ ꯉꯁꯤꯗꯤ ꯅꯣꯔꯃꯦꯜꯅꯤ ꯈꯔ ꯏꯪꯕꯗꯤ ꯏꯪꯉꯤ
ꯍꯣꯏ ꯑꯩꯈꯣꯏꯗꯤ ꯍꯧꯖꯤꯛꯁꯤ ꯌꯥꯝ ꯆꯨꯔꯒ ꯑꯃꯨꯛ ꯑꯃꯨꯛ ꯇꯣꯛꯈ꯭ꯔꯦ
ꯎꯝ ꯎꯝ ꯅꯣꯏꯒꯤ ꯂꯥꯎꯒꯨꯝꯕ
ꯁꯤꯖꯅꯤꯅꯦ ꯅꯣꯡ ꯁꯥ
ꯎꯝ ꯎꯝ ꯅꯣꯏ ꯅꯣꯏꯁꯦ ꯂꯥꯎꯒꯨꯝꯕ ꯂꯩꯕ꯭ꯔꯥ
ꯑꯩꯈꯣꯏꯗꯤ ꯑꯥ ꯆꯤꯡꯗꯗꯤ ꯂꯧꯎꯑꯦ ꯑꯩꯈꯣꯏ ꯇꯝꯄꯥꯛꯇ ꯂꯩꯕꯅꯤꯅꯀꯣ ꯀꯨꯝꯁꯤꯗꯤ ꯂꯧ ꯎꯗꯩ ꯏꯅꯦꯝꯕꯣꯛꯅ ꯂꯧ ꯃꯆꯥꯗꯣ ꯃꯆꯥꯗꯣ ꯃꯥ ꯎꯔꯒ ꯂꯩꯕ ꯑꯖꯤꯛꯇ
ꯑꯣ ꯑꯣ ꯑ ꯑꯆꯥ
ꯑꯩꯈꯣꯏꯗꯤ ꯑꯉꯥꯡ ꯁ꯭ꯀꯨꯜ ꯀꯥꯔꯒ ꯔꯦꯟꯗ ꯂꯩꯔꯒ ꯂꯩꯕꯅꯦꯕ ꯑꯩꯈꯣꯏ ꯅꯨꯄꯥ ꯊꯕꯛ ꯁꯨꯕꯀꯣ
ꯑ ꯑꯥꯍ ꯐꯥꯏꯅꯦ ꯐꯥꯏꯅꯦ
ꯐꯥꯕ ꯀꯧꯒꯦ ꯐꯔꯣꯗ꯭ꯔꯥ ꯈꯪꯗꯦ ꯁꯨꯃꯥꯏꯅ ꯍꯤꯡꯉꯣ ꯍꯥꯏꯅ ꯇꯝꯂꯕꯅꯤꯅ ꯁꯨꯝ ꯄꯪ ꯍꯤꯡ ꯍꯤꯡ ꯄꯪꯆꯥ ꯆꯥ ꯇꯨꯝ ꯇꯨꯝ ꯄꯪꯂꯦꯜ ꯂꯦꯂꯤꯅꯤ
ꯑꯦ ꯄꯨꯟꯁꯤꯗꯤ ꯑꯗꯨꯃꯅꯦ ꯑꯩꯈꯣꯏꯗ ꯀꯩꯅꯣ ꯋꯥꯔꯁꯨ ꯑꯩꯈꯣꯏꯅ ꯅꯨꯡꯉꯥꯏꯅꯨꯡꯉꯥꯏ ꯅꯨꯡꯉꯥꯏꯕ ꯑꯩꯈꯣꯏꯅ ꯅꯨꯡꯉꯥꯏꯕ ꯍꯥꯏꯔꯗꯤꯀꯣ ꯑꯗꯨꯝ‌ ꯋꯥꯕꯁꯨ ꯋꯥꯗꯕꯁꯨ ꯑꯗꯨꯝ ꯆꯞ ꯃꯥꯟꯅꯩꯗ꯫
ꯃꯥꯅꯦ ꯃꯥꯅꯦ꯫